ꯑꯣ ꯇꯥꯏꯌꯦ ꯇꯥꯏꯌꯦ
ꯀꯩꯗꯧꯔꯝꯃꯤꯅꯣ
ꯁꯨꯝ ꯐꯝꯃꯤ ꯃꯄꯥꯟꯗ ꯅꯪꯗꯤ
ꯑꯩꯁꯨ ꯃꯄꯥꯟꯗ
ꯆꯥꯛꯇꯤ ꯆꯥꯔꯕꯣ ꯍꯧꯖꯤꯛꯅ ꯆꯥꯕ ꯃꯥꯜꯂꯦꯗ
ꯆꯥꯔꯦ ꯂꯣꯏꯔꯦ ꯈꯔ ꯀꯨꯏꯔꯦꯗ
ꯑꯣ ꯀꯔꯤ ꯃꯊꯦꯜ ꯆꯥꯒꯦ ꯑꯩꯁꯨ ꯆꯥꯔꯦ
ꯀꯔꯤ ꯃꯊꯦꯜ
ꯑꯩꯈꯣꯏ ꯉꯁꯤ ꯑꯂꯨꯒ ꯏꯁꯃꯣꯛ ꯄꯣꯛ ꯆꯥꯏ
ꯍꯥ ꯏꯁꯃꯣꯛ ꯄꯣꯛ
ꯑꯥꯎ
ꯅꯪꯗꯤ ꯍꯥꯎꯇꯦꯗ ꯅꯪꯗꯤ ꯀꯔꯤ ꯃꯊꯦꯜ ꯆꯥꯒꯦ
ꯑꯩꯗꯤ ꯉꯥ ꯆꯥꯏ
ꯍꯥꯎꯋꯤꯅ ꯅꯪꯁꯨ
ꯍꯥꯎꯋꯦ ꯍꯥꯏꯇꯥꯔꯦ
ꯁꯨꯝ ꯂꯩꯕ꯭ꯔꯣ
ꯎꯝ ꯅꯪꯗꯤ
ꯑꯩꯖꯨ ꯁꯨꯝ ꯗꯨꯝ ꯂꯩꯔꯤꯗ ꯑꯈꯣꯏꯗꯗꯤ ꯃꯩꯁꯨ ꯂꯥꯛꯇꯦ
ꯃꯩ ꯀꯩ ꯄ꯭ꯔꯣꯕ꯭ꯂꯦꯝ ꯂꯩꯒꯦꯅꯦ
ꯈꯪꯗꯦ ꯉꯁꯥꯏ ꯃꯔꯤ ꯃꯉꯥꯗꯤ ꯈꯞꯄꯦ ꯑꯗꯣ ꯂꯥꯛꯇ꯭ꯔꯦ ꯕꯖꯥꯔ ꯕꯖꯥꯔꯗꯗꯤ ꯑꯃꯨꯛ ꯂꯥꯛꯄ ꯑꯩꯈꯣꯏꯗꯅ ꯂꯥꯛꯇꯕ
ꯑꯗꯨꯗꯤ ꯌꯥꯝ ꯌꯥꯝ ꯃꯝꯕ ꯅꯨꯡꯉꯥꯏꯔꯣꯏꯅꯦ
ꯑꯁ ꯃꯝꯕꯕꯨ ꯀꯅꯥ ꯅꯨꯡꯉꯥꯏꯌꯦ ꯍꯥꯏꯒꯦ ꯃꯝꯕꯁꯤꯅꯤ ꯈ꯭ꯋꯥꯏꯗꯒꯤ ꯇꯟꯕꯁꯦ
ꯑꯗꯨꯅꯅꯦ ꯑꯩ ꯍꯥꯏꯁꯦ ꯍꯧꯖꯤꯛ
ꯍꯥ ꯍ ꯅꯣꯏꯗꯗꯤ ꯋꯦꯗꯔ ꯀꯃꯥꯏ ꯀꯃꯥꯏ ꯇꯧꯒꯦ ꯍꯟꯗꯛ
ꯋꯦꯗꯔꯁꯦ ꯉꯁꯤꯗꯤ ꯑꯗꯨꯝ ꯅꯨꯡꯉꯥꯏꯗ ꯍꯧꯖꯤꯛꯇꯤ ꯃꯝꯃꯦ
ꯃꯩ ꯂꯥꯛꯇꯕꯒꯤ ꯃꯝꯃꯤꯔꯣ ꯅꯠꯇ꯭ꯔꯒꯅ ꯅꯨꯡꯗꯥꯡ ꯑꯣꯏꯕꯒꯤ ꯃꯝꯃꯤꯔꯣ
ꯅꯨꯡꯗꯥꯡ ꯑꯣꯏꯕꯒꯤ ꯃꯝꯕ
ꯑꯣ ꯅꯨꯡꯗꯥꯡ ꯑꯣꯏꯕꯒꯤ ꯃꯝꯃꯁꯨ ꯃꯩ ꯂꯥꯛ ꯃꯩ ꯂꯥꯛꯑꯗꯤ ꯑꯗꯨꯝ ꯃꯝꯃꯁꯨ ꯅꯨꯡꯉꯥꯏꯕꯅꯦ ꯃꯩ ꯂꯥꯛꯇꯕꯁꯤꯅꯦ ꯈ꯭ꯋꯥꯏ ꯇꯟꯕꯁꯦ꯫ ꯑ
ꯐꯖꯅ ꯂꯥꯏ ꯈꯨꯔꯨꯝꯃꯨꯅꯦ꯫
ꯍꯨꯝ ꯑꯁ ꯈꯨꯔꯨꯝꯃꯦ ꯈꯨꯔꯨꯝꯕ ꯌꯥꯕ ꯈꯨꯔꯨꯝꯃꯦ ꯉꯁꯤ ꯂꯥꯛꯗꯧ ꯃꯥꯟꯗ꯭ꯔꯦ꯫
ꯎꯝ ꯗꯨꯗꯤ ꯎꯄꯥꯏ ꯂꯩꯇ꯭ꯔꯦ꯫
ꯑꯣꯄꯥꯏ ꯂꯩꯇ꯭ꯔꯦ ꯉꯁꯤꯒꯤꯗꯤ꯫ ꯈꯪꯗꯦꯗ ꯍꯣꯔꯦꯟ ꯄꯨꯡ ꯕꯥꯔꯣ ꯁ꯭ꯋꯥꯏꯗ ꯑꯃꯨꯛ ꯊꯥꯔꯛꯇꯣꯏ ꯖꯥꯠꯂ ꯇꯨꯝꯂꯣꯏ ꯇꯨꯝꯅꯔꯀꯥꯟꯗ꯫
ꯕꯣꯜ
ꯑꯩꯈꯣꯏ ꯑꯩꯈꯣꯏ ꯑ ꯑꯩꯈꯣꯏ ꯈꯨꯟ ꯗꯒꯤ ꯕꯣꯜ ꯌꯦꯡꯕ ꯃꯤ ꯈꯔꯗꯤ ꯐꯔꯛ ꯇꯥꯔꯅꯤ ꯑꯩꯗꯤ ꯌꯦꯡꯗꯦ꯫ ꯌꯦꯡꯕ ꯃꯣꯏꯒꯤ ꯍꯥꯏꯕꯤꯕꯅꯤꯗ ꯫
ꯅꯪꯁꯨ ꯌꯦꯡꯉꯨꯅ
ꯑꯁ ꯌꯦꯡꯅꯤꯡꯗꯦꯍꯦ ꯏꯇꯣꯝꯇ ꯕꯣꯔꯤꯡ ꯆꯨꯏꯑꯦ꯫ ꯃꯤ ꯈꯔ ꯌꯥꯝꯃꯀꯥꯟꯗꯅ ꯑꯗꯨꯝ ꯀꯩꯅꯣ ꯇꯧꯔꯀꯥꯟꯗ ꯌꯦꯡꯕ ꯅꯨꯡꯉꯥꯏ ꯏꯃꯥꯟꯅꯕꯤꯗꯨ ꯏꯃꯥꯟꯅꯕꯤ ꯈꯣꯏꯁꯨ ꯑꯩꯈꯣꯏ ꯃꯣꯏ ꯈꯨꯜꯗ ꯂꯩꯇ꯭ꯔꯦꯕ ꯃꯣꯏꯁꯨ꯫
ꯑꯠꯁꯥ
ꯀꯥꯏ ꯀꯥꯏꯗꯅꯣꯝ ꯂꯣꯏ ꯆꯠꯈ꯭ꯔꯦ꯫
ꯅꯪꯗꯤ ꯈꯨꯟꯗ ꯂꯩꯔꯒ ꯀꯩ ꯀꯤ ꯊꯕꯛ ꯇꯧꯒꯦ꯫
ꯑꯩ ꯁ꯭ꯀꯨꯜ ꯆꯠꯂꯤ꯫ ꯍꯧꯖꯤꯛꯇꯤ ꯚꯤꯀꯦꯁꯟ ꯑꯣꯏꯕꯅꯤꯅꯀꯣ ꯍꯧꯖꯤꯛꯄꯨꯗꯤ ꯑꯧ꯫
ꯑꯠꯁꯥ
ꯚꯦꯀꯦꯁꯟ ꯑꯣꯏꯕꯅꯤꯅ ꯍꯧꯖꯤꯛꯄꯨꯗꯤ꯫ ꯑꯌꯥꯝꯕ ꯁ꯭ꯀꯨꯜ ꯂꯣꯏ ꯁꯨꯇꯤ ꯊꯥꯏꯗꯅ ꯑꯗꯣ ꯑꯩꯈꯣꯏ ꯁ꯭ꯀꯨꯜꯗꯤ ꯇꯨꯏꯁꯗꯦꯗ ꯍꯧꯔꯅꯤ꯫ ꯑꯗꯨꯒ ꯃꯟꯗꯦꯗꯅ ꯍꯣꯁꯇꯦꯜꯗ ꯆꯪꯉꯅꯤ꯫
ꯑꯥ ꯀꯩ ꯇꯝꯔꯤꯕ꯫
ꯅꯠꯇꯦ ꯇꯝꯕ ꯅꯠꯇꯦ꯫ ꯇꯥꯛꯄꯤꯕ ꯍꯥꯍꯥ
ꯑꯣꯏ
ꯑꯩꯅ ꯃꯣꯏꯗ ꯇꯥꯛꯄꯤꯕ꯫
ꯑꯗꯨꯗꯤ ꯁꯣꯝꯁꯦ ꯃꯤꯁ ꯑꯣꯏꯔꯝꯅꯤꯅꯦ
ꯑꯗꯨ ꯍꯥꯏꯕ ꯌꯥꯕ ꯋꯥꯔꯥ ꯍꯥ
ꯎꯝ
ꯈꯪꯗꯦ ꯑꯩꯗꯤ ꯉꯁꯤꯅ ꯑꯍꯥꯟꯕꯅꯤꯅ
ꯑꯣ ꯑꯗꯨ ꯑꯣꯏꯔꯗꯤ ꯅꯪꯁꯨ ꯊꯕꯛ ꯌꯥꯝꯂꯝꯒꯅꯤ ꯊꯕꯛ ꯌꯥꯝꯒꯅꯤ
ꯌꯥꯝꯃꯦ ꯍꯥꯏꯕꯇꯥꯥꯔꯦꯅꯦ
ꯎꯝ ꯑꯗꯨꯅꯤ
ꯀ꯭ꯌꯥꯝ ꯀ꯭ꯌꯥꯝ ꯀꯨꯏꯒꯦ ꯅꯪꯗꯤ
ꯑꯩꯗꯤ ꯀꯨꯏꯔꯦꯗ ꯑꯗꯨ ꯑꯣꯏꯔꯁꯨ ꯊꯕꯛꯁꯦ ꯇꯧꯕ ꯇꯟꯕ ꯑꯗꯨꯒꯤ ꯍꯥꯏ ꯈꯪꯗꯦꯗ ꯑꯗꯨꯝ ꯇꯟꯕꯒꯤ
ꯅꯨꯡꯗꯥꯡꯗꯗꯤ ꯈꯔ ꯅꯨꯡꯉꯥꯏꯅ
ꯑꯥ
ꯊꯕꯛ ꯇꯧꯕ ꯅꯨꯡꯗꯥꯡ ꯗꯗꯤ ꯈꯔ ꯅꯨꯡꯉꯥꯏꯅ
ꯑꯣ ꯅꯨꯡꯁꯤꯠꯁꯨ ꯑꯗꯨꯝ ꯁꯤꯠꯄ ꯑꯗꯨꯒ ꯑꯗꯨꯝ ꯈꯔꯁꯨ ꯏꯪꯕ ꯅꯨꯡꯗꯥꯡꯅ ꯑꯗꯨꯝ ꯊꯕꯛ ꯇꯧꯕ ꯅꯨꯡꯉꯥꯏ ꯐꯤꯒ ꯁꯥꯥꯁꯦꯔ ꯈꯟꯗꯅꯦ
ꯎꯝ
ꯃꯩ ꯂꯥꯛꯇꯕ ꯑꯗꯨꯗ ꯇꯣꯛꯑꯕ
ꯑꯦ ꯅꯣꯏ ꯂꯥꯛꯇ꯭ꯔꯁꯨ ꯇꯧꯒꯦ ꯍꯥꯏꯗꯤ ꯇꯧꯕ ꯌꯥꯅꯤ ꯀꯩꯅꯣ
ꯑꯁ ꯃꯩ ꯂꯥꯛꯇ꯭ꯔꯗꯤ ꯎꯄꯥꯏ ꯂꯩꯇꯦꯍꯦ
ꯃꯩ ꯂꯥꯛꯇꯁꯨ ꯕꯦꯠꯇ꯭ꯔꯤ ꯂꯩꯔꯤ ꯂꯦꯝ ꯂꯩꯔꯤ ꯀꯩꯀꯩ ꯂꯩꯅ
ꯑꯍꯥ ꯑꯃꯨꯛ ꯇꯟꯕ ꯑ ꯏꯇꯣꯝꯇ ꯐꯝꯃꯒ ꯁꯥꯒꯗꯕꯗꯣ ꯇꯟꯕ ꯅꯪꯅꯦ ꯑꯗꯨꯝ ꯌꯨꯝꯗ ꯂꯩꯕ꯭ꯔꯣ
ꯍꯟꯗꯛꯇꯤ ꯎꯝ ꯌꯨꯝꯗ ꯂꯩꯌꯦꯗ ꯌꯨꯝꯒꯤ ꯊꯕꯛ ꯈꯔ ꯃꯇꯦꯡ ꯄꯥꯡꯉꯒ ꯂꯩꯔꯦ
ꯎꯝ ꯍꯧꯖꯤꯛꯇꯤ ꯀꯩꯅꯣ ꯇꯧꯕ ꯃꯇꯝꯅꯤꯅꯀꯣ ꯂꯧꯕꯨꯛꯀꯨꯝꯕ ꯃꯇꯝꯅꯤꯅ
ꯊꯕꯛꯁꯨ ꯌꯥꯝꯒꯅꯤ ꯂꯧꯕꯨꯛꯀꯨꯝꯕ ꯃꯤꯗꯨꯗꯤ
ꯂꯧꯕꯨꯛꯇꯤ ꯑꯩꯈꯣꯏꯒꯤꯗꯤ ꯂꯣꯏꯔꯦꯗ
ꯑ ꯌꯥꯝ ꯊꯨꯑꯦꯅ ꯑꯗꯨꯗꯤ
ꯎꯝ
ꯀꯔꯝ ꯀꯥꯟꯗꯅ ꯂꯣꯏꯕꯅꯣ
ꯀꯝꯄꯤꯇꯤꯁꯟ ꯇꯧꯕꯅꯤꯅ ꯗꯦꯠ ꯗꯦꯠ ꯑꯦꯠꯇꯤꯟ ꯅꯥꯏꯟ ꯑꯗꯨꯋꯥꯏꯗ ꯂꯣꯏꯔꯦ
ꯑꯣ ꯑꯣ ꯑꯣ ꯑꯁꯤꯗꯗꯤ ꯈꯔ ꯈꯔꯗꯤ ꯑꯗꯨꯝ ꯀꯩꯅꯣ ꯇꯧꯕ ꯍꯧꯔꯦ ꯑꯌꯥꯝꯕ ꯃꯤꯗꯤ ꯍꯧꯗ꯭ꯔꯤ ꯃꯣꯏ ꯂꯧꯔꯤꯗꯣ
ꯑꯣ ꯈꯔ ꯊꯨꯅ ꯂꯣꯏꯁꯤꯟꯕꯗꯤ ꯈꯔ ꯅꯨꯡꯉꯥꯏꯅ
ꯎꯝ ꯊꯕꯛ ꯀꯣꯝꯕꯅꯦ
ꯎꯝ
ꯍꯧꯖꯤꯛ ꯑꯩ ꯈꯣꯏꯗꯗꯤ ꯀꯩꯅꯣꯁꯨ ꯂꯧꯕꯨꯛꯇꯁꯨ ꯑꯗꯨꯝ ꯌꯨꯝ ꯁꯥꯔꯒ ꯑꯗꯨꯝ ꯃꯤ ꯂꯣꯏ ꯂꯩꯅꯔꯕꯅꯤꯅꯀꯣ ꯎꯝ ꯊꯥꯏꯅ ꯃꯇꯝꯒ ꯌꯥꯝ ꯈꯦꯠꯅꯈ꯭ꯔꯦ ꯈꯣꯏꯗꯗꯤ
ꯅꯣꯡ ꯆꯨꯕ꯭ꯔꯥ
ꯅꯣꯡ ꯆꯨꯗꯦꯗ ꯅꯣꯡꯆꯨꯗꯦ ꯑꯗꯨꯝ ꯅꯨꯡꯁꯥ ꯈꯔ ꯁꯥ ꯅꯨꯡꯁꯤꯠꯃꯨꯛ ꯁꯤꯠ ꯅꯨꯡꯁꯤꯠ ꯁꯤꯠꯃꯟꯕꯒꯤꯅꯦ ꯃꯩ ꯂꯥꯛꯇ꯭ꯔꯤꯁꯦ
ꯑꯥ ꯑꯗꯨ ꯅꯨꯡꯁꯤꯠ ꯈꯔ ꯀꯟꯕ ꯃꯥꯜꯂꯦ ꯅꯣꯏꯗꯣ
ꯎꯝ ꯅꯣꯡ ꯆꯨꯗꯕꯒꯤ ꯀꯩꯅꯣ ꯇꯧꯕꯩ ꯋꯥ ꯉꯥꯛꯇꯅꯤ
ꯑꯩꯈꯣꯏꯁꯨ ꯉꯁꯤꯗꯤ ꯆꯝ ꯃꯥꯟꯅꯩꯗ ꯅꯨꯡꯁꯥꯁꯨ ꯁꯥꯏ ꯅꯨꯡꯁꯤꯠꯁꯨ ꯁꯤꯠꯂꯤ
ꯑꯣ
ꯍꯧꯔꯦꯟ ꯅꯣꯡ ꯆꯨꯒꯗ꯭ꯔꯥ ꯈꯪꯗꯦꯅꯦ
ꯈꯪꯗꯦ ꯊꯥꯁꯨ ꯊꯣꯛꯇꯦ ꯊꯕꯜ ꯍꯥꯏꯕꯔꯥ ꯊꯥ ꯍꯥꯏꯕ ꯊꯣꯛꯇꯦꯀꯣ ꯉꯁꯤ
ꯎꯝ
ꯐꯃꯜꯂꯁꯨ ꯋꯥꯑꯦ ꯍꯥꯏꯕꯅꯤꯗ ꯋꯥꯕ ꯍꯧꯔꯦ
ꯋꯥꯔꯗꯤ ꯔꯦꯁ ꯇꯧꯔꯣꯅꯦ
ꯔꯦꯁ ꯇꯧꯕꯗꯁꯨ ꯑꯗꯨꯝ ꯋꯥꯕ
ꯑꯩ ꯍꯥꯍꯥꯍꯤ ꯔꯦꯁ ꯇꯧꯕ ꯋꯥꯔꯗꯤ ꯄꯣꯊꯥꯔꯣ
ꯀꯩꯅꯣꯝꯃ ꯂꯩꯕꯅꯦ ꯇꯨꯝꯅꯤꯡꯉꯦ ꯑꯗꯣ ꯃꯤꯠ ꯎꯁꯤꯟꯕ ꯇꯜꯂꯦ ꯍꯥꯏꯕꯗꯣ ꯑꯗꯨꯅꯦ ꯑꯩꯉꯣꯟꯗ ꯊꯧꯋꯤꯁꯦ
ꯑꯗꯨꯅꯦ ꯅꯪꯉꯣꯟꯗ ꯄꯥꯜꯂꯤꯁꯦ ꯍꯧꯖꯤꯛ
ꯀꯩꯅꯣ ꯑꯥ ꯊꯕꯛ ꯇꯧꯕ ꯇꯟꯕꯒꯤ ꯀꯝꯄꯤꯇꯤꯁꯟ ꯇꯧꯁꯦ ꯍꯥꯏꯔꯒ ꯇꯜꯂꯦ ꯍꯥꯏꯕꯗꯣ
ꯑꯗꯨꯅꯤ
ꯑꯗꯨꯁꯨ ꯅꯪꯉꯣꯟꯗ ꯄꯥꯜꯂꯝꯅꯤꯅꯦ ꯈꯔꯗꯤ
ꯄꯥꯂꯦ ꯂꯣꯏ ꯄꯥꯂꯦ
ꯎꯝ
ꯑꯗꯨꯒ ꯋꯥꯔꯤ ꯑꯃ ꯈꯪꯕ꯭ꯔꯥ ꯑꯥ ꯍꯨꯔꯥꯟꯕꯒꯤ ꯋꯥꯔꯤꯗꯣ ꯅꯪ ꯇꯥꯕ꯭ꯔꯥ ꯎꯝ ꯍꯜꯂꯣ ꯑꯁ ꯑꯉꯥꯡ ꯃꯆꯥꯁꯦ ꯎꯝ ꯃꯤꯒꯤ ꯀꯩꯅꯣꯗ ꯎꯝ ꯃꯤꯒꯤ ꯂꯧꯗ ꯃꯥꯗꯣ ꯍꯨꯔꯥꯟꯕ ꯃꯥꯜꯂꯦꯕ ꯍꯨꯔꯥꯟꯕꯗꯣ ꯃꯄꯨꯅ ꯎꯔꯕ ꯑꯉꯥꯡ ꯅꯪꯕꯨ ꯀꯅꯥꯅ ꯍꯨꯔꯥꯜꯂꯣ ꯍꯥꯏꯒꯦ ꯅꯣꯏ ꯅꯄꯥꯇ ꯅꯣꯏ ꯅꯄꯥꯗ ꯑꯩ ꯇꯥꯛꯀꯦ ꯍꯥꯏꯔꯒ ꯑꯩꯈꯣꯏ ꯏꯄꯥꯁꯨ ꯃꯈꯥꯗ ꯍꯨꯔꯥꯟꯂꯒ ꯂꯩ ꯍꯥꯏꯕ ꯋꯥꯔꯤꯗꯣ ꯈꯪꯕ꯭ꯔꯣ
ꯃꯄꯥ ꯃꯆꯥ ꯆꯞ ꯃꯥꯟꯅꯩ
ꯍꯧꯔꯥꯟꯕꯁꯨ ꯊꯕꯛꯅꯤꯅꯦ ꯀꯩꯅꯣ
ꯑꯗꯨꯅꯦ ꯍꯨꯔꯥꯟꯕꯁꯨ ꯊꯕꯛꯅꯦ ꯐ꯭ꯔꯤꯗ ꯆꯠꯄ ꯅꯠꯇꯦꯗꯅ ꯋꯔꯤ ꯃꯌꯥꯝ ꯈꯪꯕꯅꯦ ꯂꯣꯏ ꯀꯥꯎꯈ꯭ꯔꯦ
ꯑꯍꯝ ꯅꯤꯡꯁꯤꯡꯅꯤꯉꯥꯏ ꯇꯧꯋꯣꯅꯦ ꯀꯩꯅꯣ ꯇꯣꯞꯄꯗꯤ ꯅꯤꯡꯁꯤꯡꯗ꯭ꯔꯦ
ꯑꯃ ꯂꯩꯌꯦ ꯋꯥꯔꯤ ꯑꯃ ꯂꯩꯌꯦ ꯍꯅꯨꯕꯁꯦ ꯌꯥꯝ ꯁꯥꯊꯤꯕ ꯃꯥꯜꯂꯦꯕ ꯑꯗꯨꯒꯤ ꯍꯟꯅꯨꯕꯗꯨꯅ ꯑꯉꯥꯡ ꯃꯆꯥꯗ ꯎꯝ ꯏꯕꯨꯡꯉꯣ ꯀꯥꯏ ꯆꯠꯇꯣꯏꯅꯣ ꯍꯥꯏꯔꯒ ꯄꯨꯄꯨ ꯃꯊꯛꯇ ꯀꯥꯔꯨꯈꯤꯒꯦ ꯍꯥꯏꯔꯒ ꯑꯦ ꯃꯁꯤ ꯑꯉꯥꯡꯁꯦ ꯆꯤꯟ ꯈꯨꯝꯃꯤꯅꯦ ꯍꯥꯏꯕꯗꯣ
ꯃꯥꯅ ꯍꯪꯉꯒ ꯑꯃ ꯈꯨꯝꯕꯗꯨꯅ ꯃꯆꯤꯟ ꯀꯟꯕ ꯇꯥꯕ
ꯅꯪꯒꯤ ꯅꯉꯣꯟꯗꯗꯤ ꯋꯥꯔꯤ ꯌꯥꯝ ꯂꯩꯌꯦꯅ
ꯑꯩ ꯑꯥ ꯈꯤꯇꯪ ꯌꯥꯝ ꯈꯪꯕ ꯅꯠꯇꯦ ꯑꯩꯁꯨ ꯃꯤꯉꯣꯟꯒꯤ ꯇꯥꯕꯅꯦ ꯃꯤꯅ ꯂꯤꯕꯤꯕꯅꯤ
ꯃꯤꯅ ꯂꯤꯕꯤꯕ ꯂꯩꯕꯗꯨꯅꯦ ꯐꯔꯤꯁꯦ
ꯃꯤꯅ ꯂꯤꯕꯤꯕꯗꯣ ꯑꯩꯅ ꯅꯪꯉꯣꯟꯗ ꯑꯃꯨꯛ ꯂꯤꯕꯤꯕ ꯅꯪꯁꯨ ꯅꯣꯛꯑꯣ ꯍꯥꯏꯅ ꯑꯗꯨꯒ ꯅꯪꯅ ꯅꯣꯛꯇꯕ
ꯑꯦ ꯅꯣꯛꯏꯁꯤꯗꯤ
ꯇꯪꯈꯥꯏꯗꯪ ꯅꯣꯛꯏꯗꯨꯗꯤ ꯅꯪꯗꯤ
ꯇꯨ